ꯀꯩꯗꯧꯔꯤꯒꯦ
ꯀꯩꯁꯨ ꯇꯧꯗꯦ ꯑꯗꯨꯝ ꯐꯝꯃꯒꯥ ꯂꯩ
ꯆꯥꯛ ꯆꯥꯔꯕ꯭ꯔꯣ
ꯆꯥꯛ ꯆꯔꯦ
ꯀꯔꯤ ꯑꯦꯟꯁꯥꯡ
ꯌꯦꯟꯖꯥꯡꯁꯦ ꯌꯦꯔꯨꯝ ꯆꯥꯢ ꯅꯥꯪꯗꯤ ꯀꯩ ꯌꯦꯟꯁꯥꯡ ꯆꯔꯕꯥ
ꯑꯩꯈꯣꯏꯅ ꯎꯝ ꯀꯣꯕꯤ ꯃꯅꯥ
ꯎꯝ ꯍꯧꯕꯔꯣ
ꯍꯣꯏ ꯍꯥꯎꯑꯣꯏꯅꯦ ꯑꯣ ꯅꯪꯗꯤ ꯍꯧꯖꯤꯛ ꯀꯩꯗꯧꯔꯤꯒꯦ
ꯁꯨꯝ ꯐꯝꯃꯒ ꯂꯩꯗ
ꯑꯣ ꯉꯁꯤꯗꯤ ꯊꯕꯛ ꯀꯔꯤꯁꯨ ꯆꯠꯇ꯭ꯔꯦ
ꯆꯠꯇ꯭ꯔꯔꯤ ꯆꯠꯀꯅꯤ
ꯄꯨꯡ ꯀꯥꯌꯥꯗ ꯆꯠꯇꯨꯏꯅꯣ
ꯉꯥꯏꯍꯥꯛ ꯂꯩꯔꯒ ꯆꯠꯀꯅꯤ
ꯑꯣ ꯀꯅꯥ ꯀꯅꯥ ꯆꯠꯇꯣꯏꯅꯣ
ꯆꯠꯄꯁꯦ ꯏꯃꯥꯟꯅꯕꯁꯤꯡꯒ ꯆꯠꯀꯅꯤ
ꯅꯨꯡꯁꯥ ꯁꯥꯗ꯭ꯔꯣ ꯍꯧꯖꯤꯛꯄꯣ
ꯁꯗꯦꯗꯥ
ꯏꯁ ꯁꯥꯗꯩꯗ ꯍꯥꯏ ꯂꯩ ꯍꯧꯖꯤꯛꯁꯦ ꯌꯥꯝ ꯁꯥꯔꯀꯥꯟꯗ ꯅꯪꯕꯨ ꯁꯥꯗꯦꯌꯦ
ꯌꯥꯝ ꯁꯥꯔꯕ
ꯍꯣꯏꯅꯦ ꯎꯝ ꯁꯤꯗꯗꯤ ꯌꯥꯝꯅ ꯁꯥꯏ
ꯑꯣ
ꯑꯦꯁꯤꯗ ꯐꯪꯕ ꯄꯥꯎ ꯁꯥꯒꯗꯧꯕ ꯇꯦꯝꯄꯔꯦꯆꯔꯅꯤ
ꯁ ꯑꯦꯁꯤꯗꯗꯤ ꯌꯥꯝ ꯏꯪꯕꯅꯤꯌꯦ
ꯑꯁ ꯀꯅꯥ ꯈꯪꯅꯤ ꯁꯥꯃꯟꯕꯒꯤ ꯑꯗꯨ ꯑꯦꯁꯤ ꯐꯥꯎ ꯀꯥꯏꯔꯗꯤ
ꯑꯦꯁꯤ ꯐꯥꯎ ꯀꯥꯏꯒꯅꯦꯕ
ꯎꯝ
ꯀꯥꯏꯔꯣꯢꯍꯦ
ꯀꯩꯪ ꯌꯦꯟꯖꯥꯡ ꯆꯥꯒꯦ ꯀꯣꯕꯤꯤ ꯃꯅ
ꯍꯥꯥ
ꯀꯣꯕꯤ ꯃꯅꯥ ꯆꯥꯏꯌꯦꯕ
ꯑꯝ
ꯍꯥꯎꯔꯝꯒꯅꯤꯀꯣ
ꯑꯁ ꯍꯥꯎꯗꯦꯗ ꯑꯩꯈꯣꯏꯗꯤ ꯁꯥ ꯆꯥꯅꯤꯡꯉꯦ
ꯄꯩꯁꯥ
ꯆꯤꯡꯒꯤ ꯁꯥꯗꯣ ꯍꯥꯏꯗꯤ ꯂꯝꯒꯤ ꯁꯥꯗꯣ ꯌꯦꯟ ꯈꯣꯠꯄ ꯑꯗꯨꯒꯨꯝꯕꯗꯤ ꯆꯪꯅꯤꯡꯗꯦ ꯂꯝꯁꯥꯒꯨꯝꯕ ꯆꯥꯅꯤꯡꯉꯦ
ꯑꯣ
ꯆꯥꯕꯥ ꯐꯪꯗꯦꯗꯥ ꯅꯣꯏꯁꯨ ꯇꯥꯕ ꯄꯥꯝꯕ꯭ꯔꯣ
ꯑꯗꯥ ꯑꯁꯤꯗꯗꯤ ꯐꯪꯉꯁꯨ ꯌꯥꯝ ꯇꯥꯡꯅ ꯐꯪ ꯉꯝꯃꯒ ꯑꯗꯨꯝ ꯃꯥꯜꯂꯦ
ꯅꯪ ꯃꯄꯥꯟ ꯂꯝꯗ ꯂꯩ ꯍꯥꯏꯕ ꯅꯠꯇ꯭ꯔꯣ
ꯍꯣꯏ
ꯃꯄꯜ ꯂꯝꯗ ꯀꯔꯤ ꯀꯔꯤ ꯌꯦꯟꯖꯥꯡ ꯐꯪꯉꯦ ꯑꯩꯈꯣꯏꯒꯤ ꯆꯤꯡꯒꯤ ꯂꯥꯏꯛ ꯐ꯭ꯔꯦꯁ ꯑꯣꯏꯕꯒꯨꯝꯕꯗꯣ
ꯂꯣꯏ ꯐꯪꯦ ꯍꯥꯏꯅ ꯐꯪꯕꯕꯨꯗꯤ
ꯄꯣꯠꯇꯣ ꯌꯥꯝ ꯇꯥꯡꯉꯝꯕꯅꯤꯀꯣ
ꯑꯥ ꯈꯔꯕꯨꯗꯤ ꯇꯥꯡꯉꯦ
ꯎꯝ ꯑꯗꯨꯗ ꯅꯣꯏ ꯎꯝ ꯅꯣꯏꯒꯤ ꯕ꯭ꯔꯥꯗꯔꯗꯤ ꯊꯕꯛ ꯇꯧꯔꯒ ꯂꯩꯔꯨꯗ꯭ꯔꯥ ꯀꯩꯗꯧꯔꯤꯅꯣ
ꯍꯣꯏ ꯊꯕꯛ ꯐꯖꯕ ꯑꯃ ꯇꯧꯔꯒ ꯂꯩꯌꯦꯦ ꯃꯥꯗꯤ
ꯁ ꯀꯔꯤꯗꯕ
ꯑꯁ ꯈꯥꯪꯅꯤꯡꯤꯡꯕꯣꯅ
ꯍꯣꯏꯅꯦ
ꯈꯪꯅꯤꯡꯉꯗꯤ ꯑꯩ ꯍꯥꯟꯅ ꯍꯥꯏꯕꯗꯣ ꯎ ꯍꯥꯟꯅ ꯇꯧꯔꯦ ꯑꯩ ꯍꯥꯟꯅ ꯍꯥꯏꯕꯤꯒꯦꯕ ꯅꯪ ꯑꯗꯨ ꯍꯥꯟꯅ ꯇꯧꯔꯔꯕ ꯑꯗꯨ ꯃꯇꯨꯡ ꯍꯥꯏꯕꯤꯔꯒꯦ
ꯀꯣꯏꯁꯦ
ꯅꯪ ꯗꯥꯟꯁ ꯍꯥꯏꯒ ꯍꯥꯏꯕ ꯅꯠꯇ꯭ꯔꯣ
ꯑꯩꯈꯣꯏꯅꯦ ꯗꯥꯟꯁꯄꯨꯗꯤ ꯍꯩꯅꯦ ꯁꯥꯕꯤꯔꯒꯦꯅꯦ ꯁꯥꯔꯦ ꯍꯥꯏꯔꯛꯑꯣ
ꯀꯃꯥꯏ ꯀꯃꯥꯏ ꯀꯃꯥꯏꯅ ꯇꯧꯒꯦ ꯅꯪ ꯆꯠꯄꯗꯣ ꯑꯗꯣ ꯄ꯭ꯔꯦꯛꯇꯤꯁ
ꯁ ꯀꯩꯅ ꯇ꯭ꯋꯤꯁꯟꯒꯨꯝꯕ ꯂꯧꯔꯒ ꯆꯠꯄ꯭ꯔꯥ ꯅꯠꯇ꯭ꯔꯒꯅ ꯅꯪ ꯅꯇꯟꯇ ꯍꯣꯠꯅꯕ꯭ꯔꯕ
ꯁꯦ ꯑꯗꯨꯗꯤ ꯑꯩ ꯏꯁꯥ ꯊꯟꯖꯅ ꯇꯧꯕꯅꯤꯅ
ꯑꯗꯨꯗꯤ ꯒꯤꯐꯇ ꯃꯇꯣ
ꯎꯝ ꯂꯥꯏꯅ ꯄꯤꯕꯤꯕ ꯑꯩꯒꯤ ꯇꯦꯂꯦꯟ
ꯑ
ꯍꯥꯏꯔꯣꯑꯣꯅꯦ ꯅꯪ ꯅꯣꯏꯒꯤ ꯗꯗꯥꯗꯣ ꯀꯔꯤ ꯀꯔꯤ ꯊꯕꯛ ꯇꯧꯒꯦ
ꯃꯔꯔꯣꯡ
ꯎꯝ
ꯃꯥꯒꯤꯁꯤ ꯑꯈꯥꯟ ꯔꯅ
ꯍꯥꯏꯔꯛꯑꯣꯔꯅꯤꯡ ꯈꯪꯅꯤꯡ ꯂꯔꯦ ꯍꯪꯉꯁꯦ
ꯃꯥꯗꯤ ꯅꯥꯏꯠ ꯆꯠꯄꯅꯦ ꯅꯥꯏꯠ ꯇꯥꯄꯣ
ꯑ
ꯅꯥꯏꯠ ꯅꯥꯏꯗ ꯆꯠꯄꯅ ꯃꯥꯗꯦ
ꯑꯣ ꯈꯪꯉꯦ ꯈꯪꯉꯦ ꯒ꯭ꯌꯥꯟ ꯇꯥꯔꯦ
ꯉꯔꯥꯡ ꯄꯨꯡ ꯀꯌꯥ ꯇꯨꯝꯒꯦꯅ
ꯑꯩ ꯉꯥꯡꯗꯣ ꯈꯪꯎꯅꯦ ꯅꯨꯡ ꯈꯔ ꯕꯥꯔꯣ ꯕꯥꯔꯣ ꯇꯥꯕ꯭ꯔꯥ ꯇꯥꯗꯕ꯭ꯔꯥ ꯈꯪꯗꯦ ꯑꯩꯒꯤ ꯐꯣꯟꯁꯦ ꯑꯩꯒꯤ ꯏꯅꯥꯎꯅꯨꯄꯥ ꯑꯃ ꯂꯩꯌꯦꯕ ꯑꯗꯨ ꯃꯥꯁꯨ ꯐꯣꯟ ꯄꯥꯏꯗꯕꯅꯤꯅ ꯑꯩꯒꯤ ꯐꯣꯟꯁꯦ ꯍ‌ꯦꯛꯇ ꯄꯥꯏꯌꯦꯕ
ꯑꯝ
ꯑꯩꯅ ꯐꯣꯟ ꯌꯦꯡꯕ ꯄꯥꯏꯕ ꯑꯩꯅ ꯇꯧꯒꯗꯕ ꯃꯌꯥꯝꯗꯣ ꯇꯧꯕ ꯂꯣꯏꯕ ꯃꯇꯝ ꯃꯥꯅ ꯉꯥꯏꯗ‌ꯣꯏꯁꯤ
ꯃ ꯉꯥꯏꯔꯤꯅꯦꯕ
ꯎꯝ ꯄꯥꯏꯔꯅꯨ ꯍꯥꯏꯕ ꯐꯥꯎ ꯌꯥꯗꯦꯕ ꯑꯉꯥꯡꯁꯦ ꯅꯪꯗꯧꯅ ꯂꯝꯍꯦꯜꯂꯦꯕ
ꯏꯁ ꯑꯩ ꯂꯝ ꯍꯦꯟꯂꯤ ꯍꯥꯏꯕ ꯅꯪ ꯀꯃꯥꯏ ꯈꯪꯉꯤꯕ
ꯈꯪꯉꯤꯅꯤ ꯀꯩꯅ‌ꯣ ꯑꯦ
ꯏꯁ ꯌꯥꯝ ꯍꯩꯌ‌ꯦꯀ‌ꯣ ꯃꯤꯗꯤꯀ‌ꯣ
ꯎꯝ ꯌꯥꯝ ꯍꯩꯕꯅꯦ ꯑꯩꯗꯤ ꯍꯩꯁꯤꯡꯕꯤꯅꯤ
ꯑꯗꯨꯗꯤ ꯑꯩꯁꯨ ꯅꯉꯣꯟꯗꯩ ꯈꯔ ꯇꯝꯕ ꯇꯥꯥꯔ‌ꯦ
ꯍꯣꯏ ꯇꯝ ꯇꯝꯃꯤꯒꯦ ꯑꯩ ꯃꯥꯁꯇꯔꯅ‌‌ꯦ ꯑꯗꯨꯒꯤꯗꯤ
ꯍꯧꯖꯤꯒꯗꯤ ꯌꯥꯗ꯭ꯔꯦ ꯅꯠꯇꯔ
ꯃꯥꯅ‌ꯦ ꯑꯗꯣ ꯑꯩꯅ ꯉꯁꯥꯏ ꯀꯣꯜ ꯇꯧꯕꯣ ꯏꯆꯦ ꯑꯃ ꯀꯣꯜ ꯇꯧꯋꯦꯕ ꯃꯥ ꯃꯌꯨꯝ ꯀꯣ ꯃꯌꯨꯝ ꯄꯥꯜꯂꯦꯌ‌ꯦ ꯑꯩꯗꯤ ꯈꯪꯗꯕꯒꯤ ꯇꯧꯔꯨꯕꯅꯦꯕ
ꯑꯝ
ꯑꯗꯨꯒ ꯃꯌꯨꯝ ꯄꯥꯜꯂ‌ꯦꯌ‌ꯦ ꯅꯪꯗꯤ ꯅꯨꯄꯤꯒ ꯊꯤꯅꯤꯡꯕ ꯐꯥꯎꯗ꯭ꯔꯣ
ꯃꯌꯨꯝ ꯄꯥꯜꯂꯤ ꯍꯥꯏꯗꯤ ꯉꯁꯤꯅ ꯆꯦꯜꯂꯤ ꯍꯥꯏꯕ꯭ꯔꯣ ꯅꯠꯇ꯭ꯔꯒꯅ
ꯍꯣꯏ ꯆ‌ꯦꯜꯂ‌ꯦꯌꯦ
ꯅꯁꯤꯅꯥ
ꯉꯁꯤꯅ ꯅꯠꯇꯦ ꯀꯨꯏ ꯀꯨꯏꯗ꯭ꯔꯤ ꯍꯥꯏꯌꯦ
ꯑꯣ ꯑꯣ
ꯑꯗꯣ ꯅꯪꯗꯤ ꯅꯨꯄꯤ ꯊꯤꯅꯤꯡꯕꯒ ꯐꯥꯎꯗ꯭ꯔꯣꯕ
ꯐꯥꯎꯗ‌ꯦꯗ
ꯏꯁ
ꯍꯧꯖꯤꯛꯄꯨ ꯅꯨꯄꯤ ꯊꯤꯕ ꯃꯇꯝꯔꯥ
ꯅꯪꯕꯨ ꯏꯁ ꯌꯥꯝ ꯑꯉꯥꯡ ꯑꯣꯏ ꯑꯣꯏꯕꯩꯔꯣ ꯅꯨꯄꯤ ꯊꯤꯕ ꯃꯇꯝꯂ‌ꯣ ꯍꯥꯏꯔꯤꯁꯦ
ꯑꯩ ꯅꯨꯄꯤ ꯊꯤꯔꯒ ꯑꯩ ꯀꯃꯥꯏꯅ ꯍꯤꯡꯒꯗꯣꯔꯤꯅꯣ ꯑꯩ ꯅꯨꯄꯤꯗꯨꯅ ꯀꯩ ꯊꯥꯛꯑꯒ ꯄꯤꯖꯗꯣꯏꯅꯣ ꯁꯖꯦꯁꯟ ꯈꯔ ꯄꯤꯕꯤꯒꯦꯔꯣ
ꯈꯪꯗ‌ꯦꯗ ꯑꯩ
ꯅꯪꯒꯤ ꯁꯖꯦꯁꯟꯗꯣ ꯑꯩ ꯈꯔ ꯂꯧꯒꯅꯤ
ꯀꯔꯤ ꯁꯖꯦꯁꯟ ꯄꯥꯝꯃꯤ ꯍꯥꯏꯔꯛꯑꯣ
ꯍꯧꯖꯤꯛ ꯍꯥꯏꯗ‌ꯣ
ꯈꯪꯗ꯭ꯔꯦꯗ ꯑꯗꯨ ꯌꯥꯅ ꯌꯥꯅꯕ ꯑꯗꯨꯝ ꯁꯤꯜꯂꯣ ꯅꯪꯅ
ꯑꯩ ꯏꯊꯟꯇ ꯁꯤꯟ ꯁꯤꯟꯕꯗꯣ ꯍꯩꯇꯦꯕ ꯑꯗꯨꯒꯤ
ꯑꯗꯨꯗꯤ ꯑꯩ ꯅꯨꯄꯤ ꯁꯦꯝꯕꯤꯌꯨꯔꯥ
ꯁꯝꯕꯤꯌꯨꯅ‌ꯦ
ꯅꯪ ꯀꯔꯝꯕ ꯅꯨꯄꯤ ꯄꯥꯝꯃꯤ ꯃꯁꯛ ꯐꯖꯕꯤ ꯄꯥꯝꯕ꯭ꯔꯥ
ꯄꯨꯂꯞ ꯄꯥꯝꯃꯤ ꯑꯩꯗꯤ ꯑꯦꯕ꯭ꯔꯤꯊꯤꯡ
ꯃꯁꯥꯛ ꯐꯖꯕꯤ ꯄꯥꯝꯃꯦ ꯍꯥꯏꯔꯗꯤ ꯂꯩꯌꯦ ꯑꯃ
ꯐꯖꯔꯁꯨ ꯃꯥꯒꯤ ꯀꯩꯅꯣꯗ ꯀꯩꯌꯥꯥꯏꯒꯗ꯭ꯔꯥ
ꯕꯦꯅꯔꯁ ꯀꯗꯥꯥꯏꯇꯥꯔꯦ
ꯇꯧꯅꯗ꯭ꯔꯒꯅ ꯃꯥꯒꯤ ꯆꯥꯛ ꯊꯣꯡꯕ ꯃꯍꯥꯎꯗꯗꯤ ꯑꯩ ꯀꯃꯥꯏꯅ ꯁꯥꯔꯒ ꯍꯤꯡꯗꯣꯏꯅꯣ
ꯏꯁ ꯑ ꯑꯣꯕꯨ ꯇꯧꯂ
ꯃꯥꯒꯤ ꯈꯨꯇꯣꯡꯗꯣ ꯍꯥꯎꯇ꯭ꯔꯗꯤ ꯑꯩꯅ ꯑꯃꯨꯛ ꯊꯣꯡꯕ ꯇꯥꯡꯃꯤꯅꯦ
ꯆꯥꯛ ꯌꯦꯤꯟꯖꯥꯡ ꯌꯥꯝ ꯍꯥꯎꯋ ꯆꯥꯅꯤꯡꯕꯩ ꯃꯑꯣꯡꯅꯤꯅꯦ ꯅꯪꯒꯤꯁꯦ
ꯍꯣꯏ ꯃꯖꯒꯤ ꯌꯥꯝ ꯀꯩꯅꯣ ꯍꯥꯎꯗ꯭ꯔꯁꯨ ꯐꯖꯅ ꯊꯣꯡꯉꯗꯤ ꯍꯥꯎꯕꯅꯤ ꯀꯩꯅꯣ
ꯏꯁꯁ ꯑꯗꯨꯗꯤ ꯅꯪꯒꯤ ꯅꯨꯄꯤ ꯑꯣꯏꯔꯛꯀꯗꯧꯕ ꯃꯤꯁꯤꯁꯤꯗꯤ ꯄꯔꯐꯦꯛ ꯑꯣꯏꯒꯗꯕꯅꯤꯅꯦ
ꯎ ꯄꯔꯐꯦꯦꯛ ꯄ꯭ꯔꯐꯦꯦꯛ ꯅꯅꯥꯆꯗ ꯄ꯭ꯔꯐꯦꯦꯛ ꯍ ꯄꯔꯐꯦꯦꯛ ꯀꯝꯃꯦ ꯍꯦꯜꯃꯦ ꯂꯩ ꯇ꯭ꯔꯦꯐꯦꯛ ꯇꯕꯨꯃꯤ ꯂꯩꯇꯦ ꯀꯅꯥꯝꯁꯦ ꯑꯗꯨ ꯑꯣꯏꯔꯕꯁꯨ ꯂꯩꯗꯅꯦ ꯈꯔꯥ ꯍꯩꯁꯤꯡꯕ ꯋꯥꯥꯡ ꯁꯉꯥꯡ ꯈ ꯐꯖꯕ ꯑꯗꯨꯣ
ꯍꯣꯏꯅꯦ ꯑꯗꯨꯅ ꯍꯦꯟꯅ ꯐꯩꯅꯦ ꯅꯨꯄꯤꯁꯦ ꯋꯥꯉꯥꯡ ꯁꯉꯥꯡ ꯐꯖꯗ꯭ꯔꯗꯤ ꯃꯤꯅꯁꯨ ꯁꯤꯠꯇꯕꯅꯤ ꯀꯣ
ꯑ ꯋꯥ ꯉꯥꯡꯕꯗ ꯐꯖꯅ ꯐꯖꯅ ꯉꯥꯡꯕꯗꯣ
ꯑꯝ
ꯎꯝ
ꯑꯗꯨꯅ ꯍꯦꯟꯅ ꯐꯩꯌꯦꯗ ꯅꯨꯄꯤꯗꯤ ꯃꯨꯟꯅ ꯌꯦꯡꯒ ꯀꯣꯏꯕꯅ ꯍꯦꯟꯅ ꯐꯕꯅꯦ
ꯅꯪꯁꯨ ꯑꯗꯨ ꯑꯣꯏꯅꯕ ꯀꯟꯅ ꯍꯣꯠꯅꯔꯣ
ꯑꯩꯈꯣꯏꯗꯤ ꯑꯦꯁ ꯆꯤꯌꯔꯗ ꯐꯝꯗꯅ ꯄꯦꯟꯁꯤꯜꯒ ꯄꯦꯟꯒ ꯄꯥꯏꯗꯅ ꯑꯗꯨ ꯐꯝꯗ꯭ꯔꯤ ꯐꯥꯎꯕꯗꯤ ꯏꯁ ꯑꯗꯨꯒꯤꯗꯨꯗꯤ ꯑꯣꯏꯔꯣꯏꯗ
ꯑꯥ ꯏꯟꯖꯥꯡ ꯅꯤ ꯅꯍꯣꯔꯦ
ꯎ
ꯑꯥ
ꯍꯥꯥ
ꯍꯣꯔꯦꯜ ꯀꯔꯤ ꯍꯦꯟꯖꯥꯡ ꯊꯣꯪꯗꯣꯏ
ꯈꯪꯗꯦ ꯑꯩ ꯊꯕꯛ ꯍꯜꯂꯛꯄꯗ ꯎꯝ ꯕꯖꯥꯗ ꯀꯔꯤ ꯀꯔꯤꯅꯣ ꯌꯦꯡ ꯉꯂ ꯌꯥꯀꯟ
ꯑꯩꯈꯣꯏꯅꯤ ꯆꯥꯅꯤꯡꯕꯁꯦ ꯀꯔꯝꯕꯅꯣ
ꯍꯥꯥ
ꯅꯪ ꯀꯣꯏꯕꯥ ꯆꯇꯅꯤꯉꯁꯤ ꯀꯔꯝ ꯅꯥ
ꯈꯪꯗꯦꯗ ꯂꯣꯏꯅ ꯆꯠꯅꯤꯡꯉꯦ
ꯅꯠꯇꯦ ꯆꯥꯅꯤꯡꯕꯗꯣ ꯈ꯭ꯋꯥꯏꯗꯒꯤ ꯆꯥꯅꯤꯡꯕ ꯑꯩꯅ
ꯑꯣ ꯆꯥꯅꯤꯡꯕ ꯍꯥꯏꯕ꯭ꯔꯣ ꯑꯩꯅ ꯈ꯭ꯋꯥꯏꯗꯒꯤ ꯆꯥꯅꯤꯡꯕꯁꯦ ꯕꯤꯐ ꯕꯤꯐ
ꯐꯤꯁ
ꯑꯥꯎ ꯕꯤꯐ
ꯏꯁꯀ꯭ꯋꯤꯠꯀꯨꯝꯕ ꯑꯇꯣꯞꯄꯒꯨꯝꯕ ꯆꯠꯅꯤꯡꯉꯦ ꯁꯤ ꯄꯣꯠ
ꯑꯗꯨꯒꯨꯝꯕꯅꯤ ꯌꯥꯝ ꯆꯥꯅꯤꯡꯗꯦꯗ